ꯑꯥꯎ ꯀꯃꯥꯏ ꯇꯧꯔꯤ ꯍꯧꯖꯤꯛ ꯀꯥꯟꯁꯤꯕꯨ ꯅꯨꯡꯉꯥꯏꯔꯤꯕ꯭ꯔꯣ
ꯑꯁ ꯁꯨꯝ ꯅꯨꯡꯉꯥꯏꯔꯤꯗ ꯁꯨꯝ ꯄꯥꯡꯂꯩꯗ ꯂꯩꯔꯤꯗ ꯍꯧꯖꯤꯛꯀꯥꯟꯁꯦ
ꯑꯣꯅ ꯅꯪ ꯍꯧꯖꯤꯛꯀꯥꯟꯁꯦ ꯂꯥꯏꯔꯤꯛ ꯃꯈꯥ ꯇꯝꯊꯕ ꯑꯗꯨꯃꯥꯏꯅ ꯂꯣꯏꯈ꯭ꯔꯕꯨ ꯀꯃꯥꯏꯅ ꯇꯧꯔꯤꯒꯦ ꯇꯝꯊꯗꯣꯏꯔꯣ ꯃꯈꯥ
ꯑ ꯑꯩ ꯀꯣꯂꯦꯖꯇꯤ ꯂꯣꯏꯁꯤꯜꯂꯦ ꯑꯗꯨꯒ ꯃꯈꯥꯗꯣ ꯇꯧꯔꯔꯣꯏꯒꯦꯅ ꯀꯣꯆꯤꯡꯒꯨꯝꯕ ꯀꯩꯒꯨꯝꯕ ꯑꯣꯏꯅ ꯆꯠꯂꯒ ꯂꯩꯔꯦ ꯍꯧꯖꯤꯛꯁꯦ ꯑꯦꯁ ꯑꯦꯁ ꯁꯤꯒꯤ ꯍꯧꯖꯤꯛ ꯂꯩꯅꯔꯤꯕ ꯑꯗꯨꯒꯨꯝꯕꯗꯣ ꯍꯌꯦꯡ ꯀꯣꯂꯦꯖꯁꯨ ꯁꯨꯝ ꯇꯝꯃꯒꯁꯨ ꯍꯥꯏꯗꯤ ꯊꯕꯛꯇꯤ ꯑꯗꯨꯝ ꯂꯥꯏꯔꯤꯛ ꯃꯈꯥ ꯇꯝꯃꯒꯁꯨ ꯊꯕꯛꯇꯤ ꯇꯧꯗ ꯌꯥꯗꯕꯅꯤꯅ ꯍꯧꯖꯤꯛꯇꯤ ꯊꯕꯛꯁꯨ ꯇꯥꯟꯅꯕꯁꯨ ꯌꯥꯝ ꯋꯥꯔꯕꯅꯤꯅ ꯊꯕꯛ ꯃꯆꯥ ꯑꯃꯝꯇ ꯐꯪꯍꯧꯔꯗꯤꯦꯅ ꯈꯟꯗꯅ ꯁꯨꯝ ꯇꯧꯔꯤꯃꯤꯅꯤ ꯉꯝꯗ꯭ꯔꯤꯕ ꯉꯝꯃꯣꯏꯗ꯭ꯔꯤꯕ ꯈꯪꯗꯦ
ꯈ꯭ꯋꯥꯏ ꯐꯕꯅꯤ ꯑꯗꯨ ꯏꯁꯥꯒꯤ ꯀꯔꯤꯌꯔ ꯁꯦꯝꯕ ꯍꯥꯏꯁꯦ ꯈ꯭ꯋꯥꯏ ꯗꯔꯀꯥꯔ ꯂꯩ ꯍꯧꯖꯤꯛ ꯏꯁꯥꯒꯤ ꯀꯔꯤꯌꯔ ꯁꯦꯝꯕꯗ ꯐꯗꯝꯕꯅꯤ ꯏꯁꯥ ꯀꯔꯤꯌꯥꯔ ꯁꯦꯝꯗ ꯌꯥꯕ ꯈꯣꯠꯇꯦꯗꯅ ꯐꯔꯝꯅꯦ ꯒ꯭ꯔꯦꯖꯨꯌꯦꯦꯁꯟ ꯂꯣꯏꯔꯒ ꯑꯗꯨ ꯆꯠꯇꯅ ꯅꯪ ꯄꯣꯠꯇꯧꯋꯦꯗꯣ ꯀꯩꯗꯧꯔꯅꯤ ꯍꯥꯏꯗꯤ ꯑꯩꯈꯣꯏꯅ ꯀꯩꯅꯣ ꯇꯧꯕꯅꯤ ꯈꯣꯠꯄꯅꯤ ꯍꯥꯏ ꯑ ꯂꯥꯏꯔꯤꯛꯇꯣ ꯑ ꯌꯧꯛ ꯇꯝꯃꯨꯔꯣꯁꯨ ꯍꯧꯖꯤꯛꯀꯤ ꯃꯇꯝꯁꯤꯗꯗꯤ ꯂꯨꯔꯦꯗꯅ ꯊꯕꯛ ꯐꯪꯕ ꯍꯥꯏꯁꯦ ꯑꯗꯨꯅ ꯉꯜꯂꯤꯉꯩꯗ ꯇꯧꯕ ꯌꯥꯕ ꯀꯔꯤꯝ ꯇꯧꯍꯧꯕꯅ ꯈ꯭ꯋꯥꯏ ꯐꯔꯃꯤ
ꯃꯥꯅꯤꯅꯦ ꯑꯗꯨꯅꯤꯅꯦ ꯈꯜꯂꯤꯁꯦ ꯏꯌꯥꯝꯕ ꯅꯠꯇ꯭ꯔꯒꯗꯤ
ꯎꯝ ꯑꯦꯁ ꯑꯦꯁ ꯁꯤꯒꯤꯗꯣ ꯆꯠꯂꯝꯃꯦ
ꯎꯝ
ꯂꯣꯏꯔꯦ ꯑꯩꯈꯣꯏꯁꯨ ꯑꯗꯣ ꯍꯧꯖꯤꯛꯀꯥꯟꯁꯤꯗꯤ ꯁꯨꯝ ꯀꯨꯏꯔꯛꯄꯩꯔ ꯀꯩꯅꯣ ꯂꯥꯏꯔꯤꯛꯀꯁꯦ ꯏꯄꯥ ꯄꯥꯅꯤꯡꯗꯕ ꯑꯃ ꯋꯥ ꯈꯜꯁꯤꯗ ꯏꯐꯥꯎ ꯐꯥꯎꯔꯤꯌꯦ ꯍꯥꯏꯗꯤ ꯑꯩꯈꯣꯏꯗꯤ ꯌꯥꯝ ꯊꯦꯡꯅꯁꯨ ꯀꯩꯅꯣ ꯇꯧꯍꯧꯕꯅꯤꯅꯀꯣ ꯎꯝ ꯑꯗꯨꯅ ꯅꯍꯥ ꯑꯣꯏꯅ
ꯄꯔꯤꯈꯌ ꯏꯊꯥ ꯊꯥꯗ꯭ꯔꯕꯣ
ꯑꯦꯛꯖꯥꯝ ꯈꯔ ꯊꯥꯕꯅꯦ ꯑꯗꯣ ꯗꯥꯎ ꯌꯥꯗꯕ ꯍꯥꯏꯒꯗ꯭ꯔꯥ ꯂꯥꯏꯕꯛꯇ ꯇꯝꯃꯛꯇꯕꯔ ꯈꯪꯗꯦ ꯄꯥꯁ ꯁꯤ ꯏꯇꯧ ꯇꯧꯔꯛꯇꯦꯅꯦ ꯍꯟꯗꯛꯁꯦ ꯑꯗꯣ ꯊꯥꯕꯗꯤ ꯂꯦꯞꯇ꯭ꯔꯤ ꯑꯗꯣ ꯁꯤꯗ ꯑꯗꯨꯝ ꯊꯥꯏꯌꯦꯅ ꯌꯥꯗꯕꯅꯤꯅ ꯊꯕꯛ ꯄꯩꯥꯁꯥ ꯊꯣꯛꯄ ꯈꯔꯁꯨ ꯁꯨꯝ ꯌꯦꯡꯕꯅꯦ ꯑꯗꯣ ꯍꯧꯖꯤꯛꯀꯥꯟꯁꯦ ꯊꯕꯛꯁꯦ ꯃꯅꯤꯄꯨꯔꯁꯤ ꯑꯁ ꯅꯥꯇꯩ ꯆꯥꯕ ꯑꯃ ꯏꯂꯩ ꯂꯩꯇꯕꯁꯤꯗꯅꯤꯅꯦ ꯇꯧꯔꯤꯁꯦ ꯂꯥꯏꯔꯤꯛ ꯇꯝꯃꯤꯅꯦ ꯑꯦꯛꯖꯥꯝ ꯇꯧꯔꯤꯅꯦꯅ ꯁꯨꯝ ꯂꯩꯕꯁꯨ ꯌꯥꯗꯕꯅꯤꯅ ꯏꯃꯨꯡꯁꯨ ꯅꯨꯡꯉꯥꯏ ꯌꯥꯏꯐꯕ ꯏꯃꯨꯡꯗꯩ ꯍꯧꯔꯛꯄ ꯅꯠꯇꯕꯅꯤꯅ ꯇꯧꯔꯤꯁꯦ
ꯑꯗꯨꯅꯤꯅꯦ ꯇꯧꯔꯤꯁꯦ ꯍꯥꯏꯗꯤ ꯁꯨꯝ ꯊꯕꯛ ꯏꯪꯈꯥꯡꯒꯤ ꯁꯨꯝ ꯀꯩꯅꯣ ꯇꯧꯔꯒ ꯁꯨꯝ ꯂꯥꯛꯄ ꯅꯠꯇ꯭ꯔꯒꯗꯤꯀꯣ
ꯎꯝ
ꯍꯥꯏꯗꯤ ꯌꯥꯗ꯭ꯔꯦꯕ ꯍꯧꯖꯤꯛꯁꯦ ꯃꯇꯝꯁꯦ ꯍꯥꯏꯗꯤ ꯃꯅꯤꯄꯨꯔꯒꯤ ꯊꯕꯛ ꯍꯥꯏꯔꯦ ꯇꯧꯋꯤ ꯄꯩꯁꯥꯒꯤ ꯄꯩꯁꯥ ꯉꯥꯛꯇꯅꯤ ꯄꯩꯁꯥ ꯌꯥꯎꯗ꯭ꯔꯒꯗꯤ ꯊꯕꯛ ꯇꯧꯕꯁꯨ ꯌꯥꯗ꯭ꯔꯦ ꯑꯗꯩ ꯄꯩꯁꯥ ꯂꯩꯔꯦꯅ ꯑꯃꯨꯛ ꯁꯪꯒ ꯂꯩꯇ꯭ꯔꯒꯗꯤ ꯑꯃꯨꯛ ꯊꯕꯛ ꯏꯪꯈꯥꯡ ꯇꯧꯕꯁꯨ ꯑꯃꯨꯛ ꯌꯥꯗꯦ ꯇꯧꯔꯤꯁꯦ ꯍꯧꯖꯤꯛꯁꯦ ꯌꯥꯝꯅ ꯂꯨꯔꯦ ꯃꯇꯝꯁꯦ ꯄꯩꯁꯥꯒꯤ ꯖꯨꯛ ꯑꯣꯏꯅ ꯇꯧꯔꯦ ꯑꯗꯨꯅ ꯈꯔ
ꯎꯝꯝ
ꯑꯦꯛꯖꯥꯝꯒꯨꯝꯕ ꯀꯩꯒꯨꯝꯕ ꯈꯔ ꯊꯥꯕ ꯈꯣꯠꯄ ꯅꯠꯇ꯭ꯔꯒꯗꯤ ꯎꯄꯥꯏꯁꯦ ꯂꯩꯇ꯭ꯔꯦꯅꯦ
ꯃꯥꯅꯦ ꯃꯥꯅꯦ ꯑꯗꯨꯁꯨ ꯇꯧꯒꯗꯕꯅꯦ ꯑꯗꯣ ꯁꯨꯝ ꯁꯥꯏꯠ ꯏꯟꯀꯝ ꯑꯣꯏꯅ ꯇꯥꯟꯕ ꯌꯥꯕꯁꯨ ꯀꯔꯤ ꯀꯩꯅꯣ ꯈꯔ ꯌꯦꯡꯁꯤꯜꯂꯒ ꯌꯨꯝꯒꯤ ꯃꯇꯦꯡ ꯃꯇꯦꯡ ꯄꯥꯡꯕ ꯌꯥꯕ ꯍꯥꯏꯇꯥꯔꯦꯅꯦ ꯑꯗꯨꯒꯨꯝꯕꯁꯨ ꯈꯔ ꯌꯦꯡꯗꯧꯅꯦ ꯑꯗꯨ ꯅꯠꯇ꯭ꯔꯒꯗꯤ ꯊꯕꯛ ꯇꯥꯟꯅꯔꯤꯕꯅꯤꯅ ꯑꯗꯨꯝ ꯂꯩꯔꯒ ꯌꯨꯝ ꯄꯩꯁꯥ ꯁꯨꯝ ꯇꯥꯟꯕꯗꯨꯁꯨ ꯍꯧꯖꯤꯛꯇꯤ ꯂꯥꯏꯔꯤꯛ ꯇꯝꯕ ꯂꯣꯏꯔꯕꯑꯕꯅꯤꯅ ꯅꯨꯡꯉꯥꯏꯔꯛꯇ꯭ꯔꯦ ꯋꯥꯔꯛꯂꯦ ꯑꯩꯈꯣꯏ ꯏꯃꯨꯡꯁꯨ ꯑꯋꯥꯕ ꯉꯥꯛꯇ ꯑꯣꯏꯅꯕꯅꯤ ꯅꯤꯅ ꯀꯣ ꯅꯨꯉꯥꯏ ꯌꯥꯏꯐ ꯌꯥꯏꯐꯕꯅꯤ ꯑꯣꯏꯔ ꯌꯥꯏꯐꯕꯗꯩ ꯍꯧꯔꯛꯄꯅꯤ ꯍꯥꯏꯔꯗꯤ ꯁꯦꯡꯅ ꯑꯗꯨꯝ ꯅꯨꯡꯉꯥꯏꯅ ꯂꯩꯊꯣꯛꯄ ꯌꯥꯕ ꯂꯥꯏꯔꯤꯛ ꯂꯣꯝꯗ ꯃꯥꯏ ꯑꯣꯟꯁꯤꯜꯂꯒ ꯅꯠꯇ꯭ꯔꯥ ꯂꯥꯏꯔꯕ ꯑꯩꯈꯣꯏꯗꯤ ꯂꯥꯏꯔꯤꯛ ꯇꯖꯨ ꯃꯥꯏ ꯑꯣꯟꯁꯤꯟꯅꯤ ꯄꯩꯁꯥꯁꯨ ꯇꯥꯟꯗ ꯌꯥꯗꯦ ꯁꯤꯅꯤ
ꯃꯥꯅꯤ ꯄꯩꯁꯥ ꯌꯥꯎꯗ꯭ꯔꯒꯗꯤ ꯈꯨꯗꯤꯡꯃꯛꯁꯦ ꯇꯧꯅꯤꯡꯕ ꯀꯌꯥꯁꯦ ꯇꯧꯕ ꯐꯪꯉꯛꯇ꯭ꯔꯦ ꯑꯗꯨꯗꯨꯅ ꯄꯩꯁꯥꯁꯤꯁꯨ ꯇꯥꯟꯗꯕ ꯌꯥꯗꯕ ꯑꯗꯨꯅ ꯄꯩꯁꯥꯁꯨ ꯑꯃꯨꯛ ꯇꯥꯅꯕ ꯍꯣꯠꯅ ꯑꯗꯒꯤ ꯊꯕꯛꯀꯤꯁꯨ ꯑꯃꯨꯛ ꯇꯧꯅꯕ ꯍꯣꯠꯅ ꯑꯗꯒꯤ ꯇꯨꯏꯁꯟꯕꯨ ꯑꯃꯨꯛ ꯆꯠꯅꯕ ꯍꯣꯠꯅ ꯑꯁ ꯈꯪꯗ꯭ꯔꯦꯗ ꯇꯧꯔꯤꯁꯦ ꯃꯊꯥꯕꯨ ꯌꯥꯝ ꯁꯥꯔꯦꯗ ꯅꯍꯥꯟꯋꯥꯏ ꯑꯉꯥꯡ ꯑꯣꯏꯔꯤꯉꯩ ꯃꯇꯝꯗꯗꯤ ꯁꯨꯝꯕꯒꯤ ꯋꯥꯈꯜꯂꯣꯟꯁꯦ ꯀꯩꯁꯨ ꯈꯜꯂꯨꯗꯦ ꯁꯨꯝ ꯆꯥꯎꯁꯤꯜꯂꯛꯑꯀꯥꯟꯗꯗꯤ ꯁꯨꯝ ꯋꯥꯈꯜꯁꯦ ꯁꯨꯝ ꯌꯥꯁꯤꯜꯂꯛꯇ꯭ꯔꯤꯗꯣ ꯏꯌꯥꯝꯕ ꯇꯧꯔꯤꯁꯦ ꯂꯥꯏꯐꯁꯦ ꯀꯔꯤ ꯍꯥꯏꯒꯗ ꯀꯩꯅꯣ ꯈꯪꯗꯦ ꯁꯨꯝ ꯀꯩꯅꯣꯝꯗ ꯁꯨꯝ ꯂꯩꯁꯤꯜꯂꯑꯦ
ꯅꯤ ꯁꯔꯤ ꯌꯦ ꯊꯖꯤ ꯀ ꯌ
ꯁꯨꯝ ꯃꯇꯝꯒꯤ ꯃꯇꯨꯡ ꯏꯟꯅ ꯌꯨꯝ ꯀꯩ ꯄꯥꯟꯗꯕꯁꯨ ꯌꯥꯔꯣꯏ ꯌꯨꯝ ꯀꯩꯁꯨ ꯄꯥꯟꯅꯔꯛꯀꯅꯤ ꯄꯨꯡ ꯀꯩ ꯄꯥꯜꯂꯛꯄꯗꯤ ꯑꯉꯥꯡ ꯅꯨꯨꯕꯤ ꯌꯥꯎꯔꯛꯑꯗꯤ ꯄꯩꯁꯥ ꯅꯨꯡꯁꯥ ꯍꯥꯏꯁꯦ ꯗꯔꯀꯥꯔ ꯂꯩꯔꯛꯀꯅꯤ ꯑꯉꯥꯡ ꯅꯨꯄꯤ ꯂꯥꯏꯔꯤꯛ ꯇꯝꯃꯛꯄ ꯑꯉꯥꯡ ꯅꯨꯄꯤꯒꯤ ꯑꯗꯩꯗꯤ ꯁꯦꯠꯅ ꯆꯥꯅꯕ ꯑꯗꯤ ꯌꯨꯝꯒꯤ ꯑꯁ ꯄꯨꯔꯥ ꯄꯨꯔꯥꯈꯣꯏꯅ ꯇꯧꯗꯣꯏꯁꯤꯦ ꯂꯥꯟꯖꯥꯎ ꯑꯃꯅꯤ ꯊꯦꯡꯅꯗꯣꯏꯁꯤꯦ ꯌꯨꯝꯕꯨ ꯄꯥꯜꯂꯗꯤ ꯑꯗꯨꯅ ꯅꯨꯡꯉꯥꯏꯅ ꯍꯤꯡꯒꯦ ꯍꯥꯏꯗꯤ ꯌꯨꯝ ꯄꯥꯟꯗ꯭ꯔꯤꯉꯩꯗ ꯄꯩꯁꯥ ꯅꯨꯡꯁꯥꯁꯦ ꯇꯥꯜꯍꯧꯗꯅ ꯈꯣꯠꯍꯧꯗꯅ ꯇꯧꯕꯅ ꯈ꯭ꯋꯥꯏꯒꯤ ꯐꯔꯦꯅ ꯈꯂꯦ ꯃꯌꯥꯝ ꯑꯈꯪ ꯑꯈꯪ ꯑꯍꯩꯁꯤꯡꯅ ꯍꯥꯏꯕꯤꯌꯨ ꯄꯩꯁꯥꯁꯦ ꯌꯥꯔꯤꯉꯩ ꯇꯥꯜꯍꯧꯒꯗꯕꯅꯤ ꯍꯥꯏ ꯁꯤ ꯌꯨꯝ ꯄꯥꯜꯂꯛꯑꯗꯤ ꯅꯨꯄꯤ ꯑꯉꯥꯡꯒꯤ ꯁꯦꯠꯅꯤꯡ ꯆꯥꯅꯤꯡꯕ ꯍꯧꯖꯤꯛꯀꯥꯟꯗꯤ ꯀꯦ ꯑꯃꯨꯛ ꯉꯥꯛꯇꯪ ꯉꯥꯏꯅꯔꯕꯅꯤꯅ ꯅꯨꯄꯤ ꯑꯉꯥꯡꯁꯨꯀꯤꯦ ꯑꯃꯐꯥꯎ ꯌꯥꯎꯗ꯭ꯔꯗꯤ ꯍꯧꯖꯤꯛꯀꯥꯟ ꯅꯨꯄꯤꯉꯩꯁꯤꯗꯤ ꯌꯥꯗ꯭ꯔꯦꯗꯅ
ꯃꯥꯥꯟ ꯅꯨꯄꯤ ꯈꯛꯀꯤꯁꯨ ꯅꯠꯇꯦ ꯑꯗꯨꯕꯨ ꯑꯌꯥꯝꯕ ꯑꯩꯈꯣꯏꯁꯨ ꯍꯦꯛ ꯄꯨꯟꯁꯤꯁꯦ ꯈꯔ ꯀꯦꯔꯒ ꯅꯧꯔꯒ ꯑꯗꯨꯝ ꯆꯃꯣꯠ ꯆꯅꯥ ꯂꯩꯔꯒ ꯍꯤꯡꯕꯗꯨꯗꯤ ꯍꯦꯛ ꯅꯨꯡꯉꯥꯏꯇꯦ ꯑꯗꯣ ꯑꯩꯈꯣꯏꯁꯨ ꯈꯔ ꯀ ꯀꯦꯗꯅ ꯅꯧꯗꯅ ꯈꯔ ꯀꯩꯅꯣ ꯇꯧꯔꯒ ꯍꯤꯡꯕꯗꯣ ꯑꯩꯈꯣꯏꯁꯨ ꯑꯗꯨꯅ ꯑꯗꯨꯅ ꯁꯨꯝ ꯄꯩꯁꯥ ꯊꯣꯛꯇꯕꯤ ꯁꯨꯝ ꯂꯩꯕ ꯍꯥꯏꯁꯤꯗꯤ ꯏꯁꯥ ꯏꯔꯨ ꯅꯥꯟꯕ ꯈꯣꯠꯄ ꯍꯥꯏꯗꯤꯗꯤ ꯀꯩꯁꯨ ꯉꯝꯃꯣꯏ ꯑꯗꯨꯅ ꯑꯃ ꯑꯃ ꯍꯥꯏꯗꯣ ꯍꯦꯛꯇ ꯊꯕꯛ ꯏꯪꯈꯥꯡ ꯁꯨꯔꯒ ꯍꯤꯡꯕ ꯍꯥꯏꯁꯤꯗꯤ ꯌꯥꯝꯅ ꯋꯥꯅꯤꯡꯉꯥꯏꯅꯤ ꯍꯧꯖꯤꯛ ꯇꯝꯂ ꯊꯕꯛ ꯍꯥꯏꯁꯦ ꯀꯨꯀꯔꯒꯤ ꯊꯕꯛꯇꯤ ꯀꯩꯁꯨ ꯄꯩꯁꯥꯗꯤ ꯀꯩꯁꯨ ꯍꯦꯟꯒꯠꯄꯣꯠꯇꯦ
ꯎꯝ
ꯑꯗꯨꯒ ꯑꯁ ꯀꯅꯣꯒꯤꯅ ꯃꯣꯏꯒꯤꯅ ꯇꯣꯂꯣꯞꯁꯤꯅ ꯁꯤꯛꯁ ꯄꯦꯅꯦꯕꯨ ꯍꯥꯏꯕꯅꯦ ꯁꯚꯦꯟ ꯄꯦꯅꯦꯕꯨ ꯍꯥꯏꯕꯅꯦ ꯃꯌꯥꯝ ꯍꯦꯟꯒꯠꯂꯤ ꯋꯥꯀꯔꯖꯤꯡꯒꯤꯗꯤ ꯄꯩꯁꯥ ꯀꯩꯏꯝ ꯍꯦꯟꯒꯠꯇꯦ ꯑꯗꯨꯅꯁꯨ ꯍꯧꯖꯤꯛꯀꯥꯟꯗꯗꯤ ꯄꯣꯠ ꯆꯩꯒꯤ ꯃꯃꯜ ꯂꯥꯏꯖꯤꯖꯨ ꯄꯨꯔꯥ ꯑꯔꯣꯏꯕꯤꯅꯤꯗꯣ ꯂꯨꯄꯥ ꯆꯧꯉꯥ ꯄꯨꯊꯣꯛꯑꯒ ꯄꯣꯠ ꯂꯩ ꯊꯣꯛꯄꯗꯁꯨ ꯄꯩꯁꯥꯅ ꯌꯥꯝꯖꯔꯒꯖꯨ ꯄꯣꯠꯅ ꯈꯤꯇꯅꯤ ꯄꯩꯁꯥꯒꯤ ꯚꯦꯂꯨꯒꯁꯦ ꯌꯥꯝꯅ ꯂꯩꯇ꯭ꯔꯕꯒ ꯆꯞ ꯃꯥꯟꯅꯔꯦ ꯂꯥꯏꯔꯕ ꯑꯈꯣꯏꯅ ꯁꯨꯝ ꯇꯥꯟꯕꯗꯅ ꯋꯥꯔꯤꯕ ꯑꯗꯨꯒ ꯂꯣꯏꯁꯤꯟꯕꯗꯅ ꯊꯨꯔꯤꯕ ꯑꯁ ꯈꯪꯗ꯭ꯔꯦꯗ ꯇꯧꯔꯤꯁꯦ ꯌꯥꯗ꯭ꯔꯦꯗ ꯇꯧꯔꯤꯁꯤ ꯂꯥꯏꯐꯁꯦ
ꯃꯥꯅꯦ ꯑꯗꯨꯅꯤ ꯇꯧꯔꯤꯁꯤ ꯈꯪꯗꯦ ꯑꯗꯨ ꯍꯧꯖꯤꯛꯀꯥꯟꯖꯦ ꯏꯟꯗꯤꯌꯥꯖꯤꯖꯨ ꯊꯥꯎꯒꯤ ꯃꯃꯜꯖꯨ ꯌꯥꯝ ꯍꯦꯟꯒꯠꯂꯦ ꯋꯥꯡꯈꯠꯈ꯭ꯔꯦ ꯂꯥꯟ ꯇꯧꯕꯅ ꯃꯔꯝ ꯑꯣꯏꯔꯀꯥꯟꯗ ꯃꯤꯗꯜ ꯏꯁꯇ ꯂꯥꯟ ꯇꯧꯕꯅ ꯃꯔꯝ ꯑꯣꯏꯔꯀꯥꯟꯗ ꯏꯟꯗꯤꯌꯥꯅ ꯂꯩꯔꯝꯕ ꯃꯤꯗꯜ ꯏꯁꯇꯒꯤ ꯑꯁꯣꯝ ꯑꯣꯃꯥꯟꯒꯨꯝꯕ ꯑꯦ ꯏꯔꯥꯟꯗꯩ ꯂꯩꯔꯝꯕ ꯊꯥꯎꯗꯨꯖꯨ ꯂꯥꯟꯅ ꯃꯔꯝ ꯑꯣꯏꯔꯒ ꯊꯤꯡꯒ꯭ꯔꯕꯅꯤꯅ ꯏꯟꯗꯤꯌꯥ ꯃꯅꯨꯡꯗꯗꯤ ꯍꯧꯖꯤꯛꯁꯦ ꯇꯥꯡꯂꯦ ꯊꯥꯎꯖꯨ ꯀꯃꯥꯏꯟ ꯇꯧꯔꯤꯅꯣ ꯈꯪꯗꯦ ꯊꯥꯎ ꯃꯃꯜ ꯄꯦꯇ꯭ꯔꯣꯜꯗ ꯆꯥꯝꯃ ꯍꯦꯟꯒꯔꯦ ꯑꯗꯩꯗꯤ ꯑꯁ ꯀꯣꯏꯖꯤ ꯒꯥꯔꯤ ꯃꯆꯥ ꯇꯦꯛ ꯇꯦꯛ ꯊꯧꯕ ꯊꯕꯛ ꯏꯪꯈꯥꯡ ꯆꯠꯅꯤꯡꯕꯗꯨ ꯊꯥꯎ ꯅꯨꯡꯁꯤ ꯇꯥꯡꯕꯅꯤꯅ ꯒꯥꯔꯤꯒ ꯊꯧꯅꯤꯡꯗ꯭ꯔꯦꯕ ꯍꯧꯖꯤꯛꯀꯥꯟꯖꯦ ꯑꯁ ꯁꯥꯏꯀꯜ ꯑꯃ ꯂꯧꯔꯒ ꯑꯦꯛꯁꯔꯁꯥꯏꯁꯁꯨ ꯑꯣꯏꯕ ꯑꯗꯨꯃꯥꯏꯅ ꯊꯧꯕꯅ ꯐꯔꯕꯅ ꯈꯟꯖꯤꯜꯂꯛꯑꯕꯅꯤꯅ ꯇꯧꯔꯤꯁꯦ
ꯑꯗꯨꯁꯨ ꯈꯜꯂꯤꯝꯅꯤꯅꯦ ꯑꯩꯁꯨ ꯋꯥꯈꯟꯖꯦ ꯑꯗꯣ ꯁꯥꯏꯀꯟꯗ ꯆꯠꯄ ꯍꯥꯏꯁꯤꯗꯤ ꯏꯌꯥꯝꯕ ꯍꯦꯛꯇ ꯑꯊꯨ ꯑꯀꯥꯏ ꯍꯦꯛꯇ ꯅꯪꯉꯛꯇꯦ ꯑꯩꯈꯣꯏꯅꯕꯨ ꯁꯨꯝ ꯂꯩꯇꯕꯒꯤ ꯂꯥꯏꯔꯕꯒꯤ ꯀꯔꯤ ꯍꯥꯏꯅꯤ ꯄꯩꯁꯥꯗꯣ ꯂꯩꯇꯕꯅꯤꯅ ꯊꯥꯎ ꯅꯨꯡꯁꯨ ꯇꯥꯡꯕꯅꯤꯅ ꯑꯗꯨ ꯁꯨꯝ ꯁꯦꯞ ꯑꯣꯏꯕꯩ ꯁꯨꯝ ꯈꯜꯂꯛꯄ ꯋꯥꯅꯤ ꯑꯊꯨ ꯑꯀꯥꯏ ꯍꯦꯛ ꯆꯠꯂꯛꯄꯒꯤꯁꯦ ꯌꯥꯔꯛꯇꯦꯗꯅ ꯒꯥꯔꯤ ꯃꯆꯥ ꯑꯁꯤꯗ ꯍꯦꯛ ꯆꯠꯄ ꯍꯥꯏꯁꯦ ꯑꯃꯃꯨꯛ ꯄꯩꯁꯥ ꯄꯥꯏꯕꯗꯕꯨꯗꯤ ꯀꯩꯁꯨ ꯈꯟꯗꯕ ꯑꯩꯈꯣꯏꯗꯗꯤ ꯌꯥꯝꯅ ꯒꯥꯔꯤ ꯊꯥꯎ ꯍꯥꯟꯇꯣꯛꯈꯤꯕ ꯍꯥꯏꯁꯦ ꯄꯩꯁꯥꯁꯦ ꯍꯦꯛꯇ ꯂꯩꯍꯧꯗꯦꯅꯦ ꯂꯝꯒ ꯈꯔ ꯁꯥꯡꯅ ꯆꯠꯂꯛꯑꯒꯗꯤꯀꯣ ꯍꯦꯛꯇ ꯌꯥꯔꯛꯇꯦꯕ ꯂꯥꯏꯐꯁꯦ
ꯎꯝ
ꯍꯤꯡꯕ ꯍꯥꯏꯁꯤ ꯌꯥꯝ ꯂꯨꯔꯦꯗ ꯁꯤꯗ ꯊꯕꯛ ꯃꯆꯥ ꯑꯃ ꯇꯧꯅꯕ ꯍꯣꯠꯅꯗ꯭ꯔꯒꯗꯤ ꯈꯪꯗꯦꯌꯦ ꯏꯌꯥꯝꯕ ꯅꯅꯥꯎꯁꯨ ꯀꯟꯅꯗꯤ ꯈꯣꯠꯄꯨꯗꯤ ꯍꯥꯏꯐꯦꯠ ꯍꯣꯠꯅꯔꯤ ꯑꯗꯣ ꯉꯝꯗ꯭ꯔꯤꯕ ꯉꯝꯃꯣꯏꯗ꯭ꯔꯤꯕ ꯈꯪꯗꯦ ꯑꯦꯛꯖꯥꯡ ꯅꯨꯡꯖꯥꯡ ꯈꯔ ꯊꯥꯗꯅ ꯈꯣꯠꯇꯅ ꯁꯨꯝ ꯇꯧꯒꯦꯅ ꯀꯟꯅ ꯁꯨꯝ ꯇꯧꯔꯤ
ꯇꯧꯒꯗꯕꯅꯤ ꯑꯗꯣ ꯊꯕꯛꯁꯤ ꯇꯧꯅꯤꯡꯉꯦꯅ ꯍꯦꯛꯇꯁꯨ ꯐꯪꯗꯦ ꯍꯧꯖꯤꯛꯀꯥꯟꯗꯤꯗꯤ ꯀꯔꯞꯁꯟꯁꯤ ꯂꯣꯏꯅ ꯂꯩꯔꯕꯅꯤ ꯗꯤꯞ ꯄꯥꯔꯠꯃꯦꯟ ꯈꯨꯗꯤꯡꯃꯛ ꯀꯔꯞꯁꯟꯅ ꯌꯣꯝꯃꯕꯅꯤꯅ ꯊꯕꯛꯁꯤ ꯈꯔ ꯍꯦꯛꯇ ꯋꯥꯏꯅꯦ ꯐꯪꯒꯟꯕ ꯍꯣꯏ ꯁꯦꯟꯇ꯭ꯔꯦꯟꯒꯨꯝꯕꯒꯤꯗꯤ ꯈꯤꯇꯪ ꯍꯣꯠꯅꯕ ꯀꯜꯂꯒꯕꯨꯗꯤ ꯑꯗꯨꯝ ꯐꯪꯕ ꯑꯗꯣ ꯈꯪꯗꯦꯅꯦ ꯇꯧꯔꯤꯖꯦ ꯑꯗꯣ ꯑꯩꯈꯣꯏꯒꯤ ꯀꯣꯛꯁꯤꯅꯖꯨ ꯌꯥꯝ ꯐꯕ ꯃꯛꯁꯨ ꯑꯣꯏꯗꯕꯅꯤꯅ ꯇꯧꯔꯤꯖꯦ
ꯑꯗꯨꯅꯤꯅꯦ ꯂꯥꯏꯐꯁꯦ ꯁꯨꯝ ꯌꯥꯗ꯭ꯔꯦꯅꯦ ꯌꯥꯝꯅ ꯐꯔꯛ ꯇꯥꯕ ꯍꯥꯏꯗꯣ ꯑꯣꯏꯔꯦꯅꯤ
ꯎꯝ
ꯊꯕꯛ ꯏꯪꯈꯥꯡꯖꯤꯖꯨ ꯐꯖꯅ ꯑꯩꯜꯈꯣꯏꯅ ꯑꯉꯥꯡ ꯑꯣꯏꯔꯤꯉꯩꯗꯩ ꯂꯥꯏꯔꯤꯛ ꯂꯥꯏꯁꯨꯖꯤ ꯇꯝꯗꯅ ꯈꯣꯠꯇꯅ ꯈꯔ ꯍꯣꯠꯅꯔꯛꯇꯅ ꯈꯣꯠꯇꯅ ꯍꯥꯏꯗꯤ ꯒ꯭ꯔꯥꯁ ꯔꯨꯠꯇꯒꯤ ꯐꯖꯅ ꯑꯩꯈꯣꯏꯒꯤ ꯃꯈꯣꯡ ꯁꯦꯡꯅ ꯍꯧꯔꯛꯑꯒꯗꯤ ꯈꯔ ꯐꯒꯗꯕ ꯑꯗꯨꯁꯨ ꯑꯣꯏꯗ꯭ꯔꯕꯅꯤꯅ
ꯍ
ꯌꯥꯅ ꯌꯥꯅꯕ ꯁꯨꯝ ꯍꯧꯖꯤꯛꯁꯨ ꯅꯝꯗꯅ ꯍꯣꯠꯅꯕꯅꯤ ꯌꯥꯝꯅ ꯋꯥꯏꯅꯤ ꯈꯔ ꯃꯈꯣꯡ ꯊꯦꯡꯅ ꯍꯧꯔꯛꯄꯥ ꯀꯥꯡꯕꯨꯗꯕꯨꯗꯤ ꯌꯥꯝꯅ ꯅꯨꯡꯉꯥꯏꯖꯕ
ꯑꯣꯏ
ꯑꯩꯈꯣꯏꯗꯗꯤ ꯑꯗꯨ ꯑꯣꯏꯗ꯭ꯔꯅꯤꯅ ꯀꯩꯁꯨ ꯅꯨꯡꯉꯥꯏꯇꯦꯅ ꯇꯧꯔꯤꯁꯦ ꯉꯝꯅ ꯉꯝꯅꯕ ꯍꯧꯖꯤꯛ ꯑꯃꯃꯝꯗ ꯑꯉꯥꯡꯁꯨ ꯉꯥꯏꯒꯤ ꯂꯥꯏꯔꯤꯛ ꯐꯧ ꯌꯥꯎꯅ ꯄꯥꯔꯤꯅꯤꯅꯦ ꯍꯧꯖꯤꯛꯁꯦ ꯌꯥꯝꯅ ꯂꯨꯔꯦꯅꯦ ꯃꯇꯝꯁꯨ ꯑꯦꯛꯖꯥꯝꯁꯤꯁꯨ ꯍꯧꯖꯤꯛꯇꯤ ꯌꯥꯝꯅ ꯅꯍꯥꯟꯋꯥꯏꯗꯤ ꯇꯤꯠ ꯇꯤꯠ ꯑꯦꯛꯖꯥꯝꯗꯁꯨ ꯑꯣꯏꯗ꯭ꯔꯦ ꯍꯧꯖꯤꯛꯀꯤ ꯑꯦꯛꯖꯥꯝꯁꯨ ꯌꯥꯝꯅ ꯀꯝꯄꯤꯇꯤꯇꯤꯞ ꯑꯣꯏꯁꯤꯟꯈ꯭ꯔꯦ ꯃꯤꯁꯤꯡꯁꯦ ꯂꯣꯏꯅ ꯊꯕꯛ ꯐꯪꯗꯕ ꯅꯍꯥꯁꯤꯡꯁꯦ ꯃꯌꯥꯝ ꯌꯥꯝꯁꯤꯜꯂꯛꯄꯅꯤꯅ ꯃꯤꯗꯨꯅꯗꯤ ꯀꯩꯅꯣꯝꯗ ꯂꯩꯔꯛꯑꯦꯕ ꯌꯥꯗ꯭ꯔꯦꯕ ꯇꯧ ꯂꯥꯏꯐꯁꯦ
ꯃꯥꯅ ꯌꯥꯝ ꯀꯝꯄꯤꯇꯤꯇꯤꯞ ꯑꯣꯏꯔꯦ ꯍꯧꯖꯤꯛꯇꯤ ꯑꯦꯛꯖꯥꯝꯁꯨ ꯇꯞ ꯑꯣꯏꯁꯤꯟꯈ꯭ꯔꯦ ꯑꯗꯨꯅ ꯃꯤ ꯃꯁꯤꯡ ꯊꯕꯛ ꯇꯥꯟꯅꯕ ꯃꯤ ꯃꯁꯤꯡ ꯍꯦꯜꯂꯛꯄ ꯑꯗꯨꯅꯁꯨ ꯃꯔꯝ ꯑꯣꯏꯔꯒ ꯍꯧꯖꯤꯛꯇꯤ ꯑꯁ ꯁꯦꯡꯅ ꯍꯥꯏꯔꯒ ꯕꯦꯔꯥ ꯀꯥꯔꯦꯗ ꯑꯪꯗꯦ ꯍꯧꯖꯤꯛꯇꯤ ꯏ ꯔꯤꯛꯁꯣꯒꯁꯨ ꯌꯥꯝ ꯊꯣꯛꯅꯅꯔꯛꯂꯅꯦ ꯍꯧꯖꯤꯛꯇꯤ ꯏ ꯔꯤꯛꯁꯣꯁꯦ ꯄꯩꯁꯥ ꯇꯥꯟꯕ ꯈꯣꯄ ꯅꯨꯡꯉꯥꯏꯕ꯭ꯔꯥ ꯈꯪꯗꯦꯅꯦ ꯄꯩꯁꯥ ꯌꯥꯝ ꯐꯪꯉꯦꯅ ꯄꯥꯎ ꯑꯃ ꯇꯥꯛꯏꯅꯦ ꯃꯤ ꯌꯥꯝ ꯐꯥꯎꯅꯔꯦ ꯍꯥꯏꯅꯤ
ꯏ ꯔꯤꯛꯁꯣꯁꯦ ꯑꯗꯨꯝ ꯐꯪꯅꯕꯖꯥꯠꯅꯗꯤ ꯏ ꯔꯤꯛꯁꯣꯁꯦ ꯄꯩꯁꯥ ꯑꯗꯨꯝ ꯇꯧ ꯇꯧꯔꯗꯤ ꯊꯕꯛ ꯑꯃ ꯇꯧꯔꯗꯤ ꯑꯗꯨꯝ ꯄꯩꯁꯥ ꯑꯗꯨꯝ ꯈꯔꯒꯗꯤ ꯑꯗꯨꯝ ꯂꯣꯏꯅ ꯐꯪꯅꯕ ꯁꯥꯅꯤꯅꯦ ꯑꯣ ꯌꯥꯗ꯭ꯔꯔꯤꯅꯦ ꯍꯧꯖꯤꯛꯀꯥꯟꯁ ꯄꯩꯁꯥ ꯌꯥꯎꯗꯕꯁꯦ ꯑꯩꯁꯨ ꯏꯔꯤꯁꯨ ꯏꯁꯣꯁꯤ ꯑꯣꯏꯅ ꯊꯧꯔꯒ ꯀꯣꯆꯤꯡ ꯃꯇꯝꯗ ꯂꯩ ꯀꯣꯆꯤꯡ ꯍꯦꯛ ꯆꯠꯄ ꯑꯃ ꯑꯃ ꯀꯩꯇꯩꯩ ꯇꯧꯔꯁꯤꯔꯥ ꯀꯥꯏꯅꯒꯁꯨ ꯈꯜꯂꯤ ꯑꯗꯣ ꯁꯤ ꯈꯪꯗꯦ ꯁꯤ ꯑꯃꯨꯛ ꯊꯧꯈ꯭ꯔꯒꯗꯤ ꯑꯃꯨꯛ ꯍꯌꯦꯡ ꯄꯩꯁꯥ ꯇꯥꯟꯕꯩ ꯃꯍꯥꯎꯗꯣ ꯈꯪꯈꯤꯗꯅ ꯑꯇꯣꯞꯄ ꯊꯕꯛ ꯏꯪꯈꯥꯡꯅ ꯀꯔꯤꯝꯇ ꯆꯠꯅꯤꯡꯗꯕꯤ ꯈꯣꯠ ꯇꯧꯔꯛꯈꯤꯗ꯭ꯔꯅ ꯑꯣꯞꯇꯣꯞꯄ ꯑꯦꯛꯖꯥ ꯖ ꯊꯥ ꯈꯣꯠꯄ ꯌꯥꯝ ꯁꯣꯏꯔꯛꯀꯗ꯭ꯔꯅ ꯑꯃꯨꯛꯁꯨ ꯈꯟꯕ ꯈꯟꯖꯥꯟꯅꯔ ꯂꯩꯔꯦꯅ ꯇꯧꯔꯤꯁꯦ
ꯑꯣ ꯁꯦꯡꯅ ꯏꯁꯥꯅ ꯍꯥꯏꯗꯤ ꯌꯨꯝꯁꯤꯗ ꯑꯗꯨꯝ ꯊꯕꯛꯇ ꯇꯥꯟꯅꯔꯤꯝꯅꯦꯅ ꯇꯧꯕꯗꯨꯁꯨ ꯑꯃꯨꯛ ꯌꯥꯗꯦꯗꯅ ꯄꯩꯁꯥꯁꯨ ꯇꯥꯜꯂꯒ ꯑꯗꯨꯒ ꯃꯇꯥꯡ ꯃꯇꯥꯡ ꯆꯥꯅ ꯊꯕꯛꯁꯨ ꯊꯥꯗꯕ ꯌꯥꯗꯦ ꯑꯦꯛꯖꯥꯝꯁꯨ ꯍꯥꯏꯗꯤ ꯑꯩꯒꯤ ꯇꯥꯟꯗꯧꯕ ꯃꯇꯝꯗ ꯁꯠ ꯇꯥꯜꯂꯨꯔ ꯍꯜꯂꯛꯀꯒ ꯄꯥꯗꯧꯕ ꯂꯩ ꯄꯥꯗꯧꯕ ꯃꯇꯝꯇ ꯄꯥꯔꯒ ꯑꯗꯨꯃꯥꯏꯅ ꯃꯦꯅꯦꯖ ꯈꯔ ꯇꯧꯔꯒ ꯍꯩꯁꯤꯡꯅ ꯁꯤꯡ ꯍꯥꯏꯗꯤ ꯅꯠꯇ꯭ꯔꯗꯤ ꯄꯨꯔꯥ ꯍꯌꯦꯡ ꯄꯩꯁꯥꯗ ꯁꯦꯀꯤ ꯑꯃꯇꯍꯧꯕꯗ ꯍꯌꯦꯡ ꯂꯥꯏꯔꯤꯛ ꯇꯝꯃꯤꯟꯅꯠꯇ ꯊꯕꯛ ꯇꯧꯔꯤꯅ ꯈꯜꯍꯧꯗ꯭ꯔꯦꯅ ꯈꯜꯂꯣ ꯑꯁ ꯑꯗꯨꯗꯤ ꯕꯦꯔꯥ ꯀꯥꯗꯣꯏꯅꯤꯅꯦ ꯃꯀꯣꯛ ꯇꯒꯤ ꯍꯟꯕꯒꯤ ꯐꯤꯕꯝꯗꯨꯣ ꯂꯩꯗꯣꯏꯏ
ꯃꯥꯅꯦꯅ ꯍꯌꯦꯡ ꯍ ꯍꯜꯂꯨꯔꯀꯥꯟꯗꯨꯗ ꯑꯗꯨꯁꯨ ꯑꯃꯨꯛ ꯌꯥꯕꯁꯨ ꯅꯠꯇꯦ ꯇꯁꯦ
ꯃꯥꯅꯦ
ꯂꯥꯏꯐꯁꯤꯦ ꯌꯥꯝꯅ ꯂꯨꯁꯤꯜꯂꯛꯑꯦꯅ ꯇꯧꯔꯤꯁꯦ
ꯈꯜꯂꯨꯔꯒꯗꯤ ꯌꯥꯝ ꯂꯨꯈ꯭ꯔ ꯖꯥꯠꯅꯤꯗ ꯑꯩꯈꯣꯏꯅ ꯁꯨꯝ ꯈꯟꯖꯤꯟꯗꯅ ꯅꯨꯡꯉꯥꯏꯊꯣꯛꯄꯩ ꯋꯥꯅꯤꯗꯣ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
ꯈꯟꯗꯕꯁꯨ ꯑꯃꯨꯛ ꯌꯥꯗꯕ ꯇꯨꯡꯒꯤ ꯑꯗꯩꯗꯤ ꯌꯥꯝ ꯈꯟꯖꯤꯜꯂꯨꯔꯒꯁꯨ ꯑꯃꯨꯛ ꯋꯥꯈꯜ ꯂꯩꯥꯏꯅꯥ ꯅꯥꯔꯒ ꯇꯣꯛꯇꯣꯏꯕ ꯇꯧꯔꯤꯁꯦ
ꯌꯥꯗ꯭ꯔꯦꯗ ꯋꯥꯈꯜꯁꯦ ꯁꯨꯝ ꯑꯉꯥꯡ ꯑꯣꯏꯔꯤꯉꯩꯗꯗꯤ ꯀꯩꯁꯨ ꯊꯣꯏꯗꯣꯛꯅꯕ ꯈꯜꯂꯨꯗꯦ ꯍꯧꯖꯤꯛꯁꯤꯗꯤ ꯄꯨꯔꯥ ꯋꯥꯈꯟꯁꯦ ꯄꯨꯔꯥ ꯑꯃꯔꯣꯝꯗ ꯂꯩꯈ꯭ꯔꯦ ꯄꯩꯁꯥ ꯉꯇ ꯇꯣꯏꯅ ꯁꯨꯝ ꯈꯟꯈ꯭ꯔꯦꯅ ꯇꯧꯔꯤꯁꯦ ꯍꯥꯏꯗꯤ ꯄꯣꯠ ꯈꯨꯗꯤꯡꯃꯛ ꯍꯥꯏꯗꯤ ꯊꯕꯛ ꯑꯃꯕꯨ ꯇꯧꯒꯦꯔꯥ ꯑꯃꯕꯨ ꯇꯧꯒꯦꯔꯥ ꯗꯤꯄꯦꯟꯁꯦ ꯄꯩꯁꯥꯗ ꯂꯣꯏꯅ ꯇꯧꯔꯛꯄꯅꯤꯅ
ꯎꯝ
ꯑꯝ ꯇ ꯌꯥꯔꯛꯇ꯭ꯔꯦꯅꯦ ꯑꯌꯥꯝꯕ ꯂꯥꯏꯐꯁꯦ ꯄꯩꯁꯥ ꯌꯥꯎꯗ꯭ꯔꯒꯗꯤ ꯍꯤꯡꯕ ꯌꯥꯗꯕꯒ ꯆꯞ ꯃꯥꯟꯅꯔꯦꯅꯦ ꯑꯣ ꯑꯝꯗ ꯑꯦꯅꯦ ꯍꯧꯖꯤꯛꯁ
ꯄꯩꯁꯥ ꯌꯥꯎꯗ ꯌꯥꯗꯦ ꯍꯧꯖꯤꯛꯇꯤ